ꯇꯥꯕ꯭ꯔꯥ
ꯇꯥꯏꯌꯦ ꯇꯥꯏꯌꯦ
ꯀꯔꯤ ꯇꯧꯔꯤꯅꯣ ꯅꯪꯗꯤ ꯍꯧꯖꯤꯛꯇꯤ
ꯍ ꯍꯥ ꯀ꯭ꯔꯤ ꯇꯧꯅꯤ ꯆꯥꯛ ꯢꯟꯁꯥꯡ ꯊꯣꯡꯕ ꯍꯧꯁꯤꯔꯥꯅ ꯂꯩꯌꯦ
ꯑꯦ ꯊꯦꯡꯈ꯭ꯔꯦꯅ
ꯍꯣꯏ ꯊꯦꯡꯈ꯭ꯔꯦ ꯑꯩꯈꯣꯏꯗꯤ ꯊꯦꯡꯅ ꯆꯥꯏꯌꯦꯗ ꯆꯥꯕꯗꯤ
ꯑꯣ
ꯅꯪꯒꯤ ꯈꯣꯟꯗꯣ ꯍꯜꯂꯛꯕꯔꯣ
ꯍꯣꯏ ꯑꯩꯒꯤ ꯃꯈꯣꯟ ꯏꯟꯊꯥꯟꯇ ꯇꯥꯢꯌꯦ
ꯇꯥꯢꯌꯦ ꯇꯥꯕ ꯅꯨꯡꯉꯥꯢꯇ꯭ꯔꯣ
ꯅꯨꯡꯉꯥꯢꯇꯦ ꯍꯤ ꯍꯤ ꯅꯪ ꯀꯃꯥꯏꯅ ꯅꯪ ꯀꯃꯥꯏꯅ ꯊꯣꯡꯕ꯭ꯔꯣ
ꯌꯥꯔꯕꯣ ꯍꯧꯖꯤꯛꯇꯤ
ꯑꯥ ꯌꯥꯔꯦ ꯌꯥꯔꯦ
ꯎꯝ
ꯀꯩ ꯌꯦꯟꯖꯥꯡ ꯊꯣꯡꯕ꯭ꯔꯣ
ꯑꯣ ꯊꯣꯡꯗ꯭ꯔꯤꯌꯦ ꯀꯔꯤ ꯌꯦꯟꯁꯥꯡ ꯊꯣꯡꯁꯤꯔꯥ ꯈꯪꯗꯦꯅꯦ
ꯑꯣ ꯆꯥꯛ ꯑ ꯍꯦꯟꯖꯥꯡ ꯑꯍꯥꯥꯎꯕ ꯊꯣꯡꯉꯣ
ꯍꯣꯏ ꯏꯟꯁꯥꯡ ꯑꯍꯥꯎꯕ
ꯉꯁꯤꯗꯤ ꯑꯦꯁ
ꯏꯟꯁꯥꯡ ꯑꯍꯥꯎ ꯍꯣꯏ ꯢꯟꯁꯥꯡ ꯑꯍꯥꯎꯕ ꯍꯥꯏꯕꯁꯦ ꯗꯥꯜꯒꯨꯝꯕ ꯀꯣꯕꯤꯒꯨꯝꯕ
ꯗꯥꯎꯕ꯭ꯔꯣꯅꯦ ꯑꯗꯣ ꯑꯗꯣ ꯍꯥꯎꯕ꯭ꯔꯣ ꯀꯣꯕꯤꯒꯨꯝꯕ ꯒꯨꯝꯕꯗꯤ ꯏꯁ ꯇꯜꯂꯦ
ꯑꯁ ꯀꯩꯅꯣꯅꯦꯅ ꯀꯔꯤ ꯍꯥꯏꯅꯦ ꯆꯝꯐꯨꯠꯅꯦꯅ ꯆꯝꯐꯨꯠꯅ ꯍꯦꯟꯅ ꯍꯧꯔꯦꯗ ꯍꯟꯗꯛꯇꯤ
ꯌꯦ ꯆꯝꯐꯨꯠ ꯑꯣꯏꯔꯁꯨ ꯑꯦ ꯎꯝ ꯃꯊꯦꯜ ꯑꯃ ꯂꯩꯇ꯭ꯔꯗꯤ ꯅꯨꯡꯉꯥꯏꯇꯦ ꯆꯥꯕꯗ
ꯃꯊꯦꯜ ꯃꯊꯦꯜ ꯍꯥꯏꯕꯁꯤ ꯀꯔꯤ ꯃꯊꯦꯜꯅꯣ ꯅꯪꯒꯤ ꯁꯤꯕꯣ
ꯁꯟꯁꯥꯒꯨꯝꯕ
ꯑꯆꯥꯆꯥ ꯌꯥꯢ ꯌꯥꯔꯦ
ꯅꯠꯇ꯭ꯔꯣ
ꯑꯁ ꯑꯩꯗꯤ ꯍꯥꯎꯇꯦꯅꯦ ꯀꯌꯥ ꯑꯗꯨꯒꯨꯝꯕꯗꯣ ꯆꯥꯛ ꯆꯪꯗꯦꯅꯦ
ꯑꯦ ꯅꯆꯤꯟ ꯊꯤꯔꯛꯀꯅꯣ
ꯑꯁꯦꯡꯕꯅꯦ ꯆꯥꯛ ꯆꯪꯗꯦ
ꯆꯪꯉꯝꯃꯣꯏ ꯃꯤꯅ ꯊꯣꯡꯕꯤꯔꯗꯤ ꯌꯥꯝ ꯌꯥꯝ ꯆꯥꯕꯗꯣ
ꯍꯣꯏ ꯍꯣꯏ
ꯍꯥꯎꯇꯦ ꯀꯥꯏꯅ
ꯑꯦ ꯑꯗꯨꯒꯨꯝꯕ ꯊꯣꯡꯕꯗꯗꯤ ꯆꯥꯛꯄ꯭ꯂꯦꯠ ꯃꯔꯤ ꯃꯔꯤꯒꯨꯝꯕ ꯃꯉꯥꯒꯨꯝꯕ ꯉꯥꯛꯇ ꯆꯥꯏꯗ
ꯁꯤ ꯈꯥꯛꯇꯥꯅꯦ ꯍꯥꯏꯌꯣ
ꯑꯗꯨ ꯉꯥꯛꯇꯅꯦꯗ
ꯎ
ꯅꯪꯗꯤ ꯀ꯭ꯔꯤ ꯀ꯭ꯔꯤ ꯅꯪ ꯆꯥꯛꯇꯤ ꯆꯥꯔꯕꯣ
ꯎꯝ ꯆꯥꯔꯦ ꯑꯩꯗꯤ
ꯑꯦ ꯀꯔꯤ ꯌꯦꯟꯁꯥꯡ ꯆꯥꯔꯕꯣ
ꯑꯥ ꯉꯁꯤ ꯑꯩꯈꯣꯏ ꯗꯥꯜ ꯗꯥꯜ ꯆꯥꯢ
ꯑꯦ ꯑꯗꯨꯗꯤ ꯑꯃꯨꯛꯀ ꯅꯪꯅ ꯍꯦꯟꯅ ꯍꯥꯎꯔꯦꯅ
ꯍꯤ ꯍꯤ ꯅꯪ ꯆꯥꯅꯤꯡꯉꯗꯤ ꯄꯤꯔꯛꯀꯦ ꯑꯩ
ꯎꯝ ꯌꯥꯢꯅꯦ ꯊꯤꯜꯔꯛꯎꯅꯦ ꯆꯥꯅꯤꯡꯉꯤꯅꯤꯅꯦ ꯗꯥꯜ
ꯅꯪ ꯅꯪ ꯂꯥꯛꯑꯣ ꯅꯪ ꯂꯛꯑꯣꯕ ꯑꯩꯗꯣ ꯆꯠꯕꯗꯨ ꯆꯠꯄ ꯄꯥꯎ ꯅꯨꯡꯉꯥꯏꯇꯦꯕ
ꯍꯌꯦꯡ ꯍꯌꯦꯡ ꯑꯌꯨꯛ ꯂꯛꯀꯦ ꯑꯗꯨꯗꯤ
ꯍꯌꯦꯡ ꯍꯌꯦꯡꯗꯤ ꯂꯩꯒꯗꯕ ꯃꯟꯗꯦꯕꯣ ꯉꯁꯤ ꯉꯁꯤ ꯄꯤꯔꯛꯀꯦꯅ ꯍꯥꯏꯕꯥꯅꯦ ꯫
ꯑ
ꯍꯌꯦꯡꯗꯤ ꯍꯤꯟꯖꯥꯡ ꯍꯥꯎꯕ ꯆꯥꯒꯅꯦꯕ
ꯑꯣ ꯑꯗꯨ ꯆꯞꯆꯥꯔꯦꯅꯦ ꯍꯌꯦꯡ ꯍꯌꯦꯡ ꯂꯥꯛꯄ ꯆꯞ ꯆꯥꯔꯕꯅꯤꯅꯦ ꯑꯗꯣ
ꯅꯠꯇꯦ ꯅꯠꯇꯦ ꯅꯪꯗꯤ ꯗꯥꯎ ꯗꯥꯎ ꯆꯥꯅꯤꯡꯉꯦ ꯍꯥꯏꯕ ꯅꯠꯇ꯭ꯔꯣ ꯑꯩꯅ ꯄꯤꯖꯒꯦ
ꯑꯩ ꯉꯟꯅ ꯂꯥꯛꯀꯅꯤ ꯀꯣ ꯑꯌꯨꯛꯇꯨ ꯉꯟꯅ꯫
ꯍꯥꯏ ꯉꯟꯅ ꯂꯥꯛꯑꯣ ꯒꯦꯠꯀꯤ ꯃꯄꯜꯗ ꯉꯥꯏꯔꯝꯒꯦ ꯑꯩ꯫
ꯌꯥꯏ ꯌꯥꯏ
ꯅꯪ ꯂꯥꯛꯇ꯭ꯔꯗꯤ ꯅꯨꯡꯉꯥꯏꯒꯅꯤꯅ
ꯀꯔꯤꯒꯤꯔ
ꯍꯥ ꯍꯥ
ꯎ
ꯅꯪ ꯂꯥꯛꯄ ꯀꯥꯟꯗ ꯑꯆꯥꯄꯣꯠ ꯁꯨ ꯄꯨꯔꯛꯑꯣ
ꯗꯨꯀꯥꯟ ꯗꯨꯀꯥꯟ ꯍꯪꯗ꯭ꯔꯗꯤ ꯕꯦꯔꯥꯅꯤꯅꯦ ꯑꯗꯨꯗꯤ
ꯍꯪꯉꯅꯤ ꯍꯪꯉꯅꯤ ꯀꯤꯒꯅꯨ ꯍꯪꯒꯅꯤ
ꯌꯥꯢ ꯌꯥꯏ ꯌꯥꯏ ꯑꯗꯨ ꯀꯅꯥꯅ ꯊꯣꯡꯕ꯭ꯔꯣ ꯆꯥꯛ ꯌꯦꯟꯁꯥꯡꯗꯤ
ꯑ ꯑꯩꯈꯣꯏ ꯑꯩꯗꯤ ꯍꯣꯁꯇꯦꯜꯗ ꯂꯩꯕꯅꯤꯅ ꯀꯣꯞ ꯑꯃ ꯂꯩꯌꯦ ꯑꯗꯨ ꯑ ꯑꯣꯏꯅ ꯊꯣꯡꯕꯅꯦ
ꯍꯣꯁꯇꯦꯜ ꯍꯥꯏꯕꯁꯦ ꯀꯗꯥꯥꯏꯗꯔꯣ?
ꯍꯣꯁꯇꯦꯜ ꯍꯥꯏꯕꯁꯦ ꯖꯤꯅꯤꯝꯁꯀꯤ ꯃꯅꯥꯛꯇ ꯖꯤꯅꯤꯝ ꯖꯦꯅꯤꯝꯁ ꯖꯦꯅꯤꯝꯁꯒꯤ ꯍꯣꯁꯄꯤꯇꯥꯜ ꯈꯪꯕ꯭ꯔꯣ?
ꯑ ꯑꯗꯨꯗꯤ ꯅꯪꯁꯦ ꯀꯩꯅꯣ ꯑꯣꯏꯔꯦ ꯍꯤꯗꯥꯛ ꯍꯤꯗꯥꯛ ꯀꯥꯞꯄ ꯃꯤ ꯑꯣꯏꯔꯕ ꯖꯥꯠꯂꯣ?
ꯍꯣꯏ ꯑꯗꯨꯃꯥꯏꯅ ꯍꯥꯏꯔꯁꯦꯗ
ꯎꯝ ꯑꯗꯨꯗꯤ ꯍꯤꯗꯥꯛ ꯀꯥꯞꯄ ꯈꯣꯏꯇꯥꯔꯦꯅꯦ ꯉꯁꯥꯏꯗꯤ ꯍꯤꯗꯥꯛꯇ ꯀꯤꯌꯦꯍꯦ ꯑꯩꯗꯤ ꯁꯤ
ꯑꯦ ꯑꯦ ꯅꯨꯄꯥ ꯑꯣꯏꯔꯒ ꯀꯔꯤꯒꯤ ꯀꯤꯕ꯭ꯔꯣ?
ꯅꯥꯗꯦꯗ ꯑꯈꯣꯏ ꯑꯈꯣꯏꯅ ꯀꯛꯄꯤꯔꯗꯤ ꯅꯥꯗꯦ
ꯎꯝ ꯑꯦꯗꯨꯁꯨ ꯎꯝ ꯗꯨꯁꯨ ꯀꯞꯄꯣꯏ꯫ ꯗꯨꯁꯨ ꯀꯞꯄꯣꯏꯗ
ꯂꯥꯛꯑꯣ ꯂꯥꯛꯑꯣ ꯊꯤꯟꯕꯤꯒꯦ ꯅꯪꯒꯤ ꯅꯥꯈꯣꯡ ꯅꯥꯈꯣꯡꯗꯔꯥ ꯊꯤꯟꯕꯤꯒꯦ ꯑꯩ꯫
ꯌꯥꯏ ꯌꯥꯏ ꯌꯥꯏ ꯊꯤꯟꯕꯤꯌꯨ ꯊꯤꯟꯕꯤꯌꯨ ꯊꯤꯟꯗꯤꯌꯨ꯫
ꯑꯆꯥ
ꯀꯥꯞꯄꯗꯤ ꯀꯥꯞꯄꯤꯔꯝꯒꯅꯨ ꯀꯣ ꯀꯥꯞꯀꯅꯨꯕ ꯊꯤꯟꯕ ꯀꯥꯟꯗ꯫ ꯀꯞꯔꯗꯤ ꯏ
ꯅꯪꯒꯤ ꯁꯛꯇꯨ ꯐꯖꯔꯝꯗꯦ ꯀꯥꯞꯄꯣꯏꯁ
ꯆꯥꯛ ꯑ ꯁꯥꯛꯄꯨꯗꯤ ꯈꯔꯗꯤ ꯌꯥꯕꯅꯦꯗ ꯑ ꯌꯥꯕꯅꯦ ꯃꯤꯅꯁꯨ ꯍꯥꯏꯌꯦꯕ ꯑꯗꯨꯝ ꯌꯥꯏꯌꯦꯅ
ꯑꯆꯥ ꯁꯠ ꯂꯣꯏ ꯁꯠ ꯂꯣꯏꯕꯒ ꯐꯣꯇꯣ ꯊꯥꯔꯛꯑꯣ ꯀꯣ
ꯑ ꯍꯧꯖꯤꯛꯁꯨ ꯊꯥ ꯊꯥ
ꯑꯧ ꯌꯥꯏ ꯌꯥꯏ ꯍꯣꯏ ꯌꯥꯏ ꯌꯥꯏ ꯍꯧꯖꯤꯛꯁꯨ ꯊꯥꯕ ꯌꯥꯏꯅ
ꯄꯜꯂꯦꯕꯣ ꯅꯪꯅ ꯌꯦꯡꯅꯤꯡꯃꯟꯕꯒꯤ
ꯑꯁ ꯊꯥꯔꯛꯎꯅꯦ ꯊꯥꯔꯛꯎꯅꯦ ꯍꯤꯗꯥꯛ ꯀꯥꯞꯄ ꯂꯥꯛꯄ ꯌꯥꯕ꯭ꯔꯥ ꯌꯥꯗꯕ꯭ꯔꯥ
ꯁꯛ ꯊꯤꯔꯗꯤ ꯌꯥꯗ꯭ꯔꯦ ꯅꯪꯒꯤ ꯅꯪꯅ ꯍꯥꯏꯁ ꯍꯥꯏꯕꯁꯦ
ꯑꯦꯁ ꯁꯛ ꯊꯤꯔꯁꯨ ꯑꯗꯨꯝ ꯌꯥꯏꯗ ꯌꯥꯕ ꯗꯦ ꯑꯗꯨꯕꯨ ꯁꯛ ꯐꯖꯔꯗꯤ ꯍꯦꯟꯅ ꯌꯥꯏꯅ
ꯑꯃ ꯍꯥꯏꯕꯗꯤ ꯍꯩꯕꯗꯨꯗꯤ ꯁꯥꯛ ꯊꯤꯕꯗꯤ ꯂꯥꯛꯅꯤꯡꯗꯦ ꯁꯛ ꯄꯖꯔꯗꯤ ꯂꯥꯛꯅꯤꯡꯉꯦ ꯍꯥꯏꯌꯦ ꯍꯥꯏꯕꯒ ꯆꯞ ꯃꯥꯟꯅꯔꯦ ꯅꯪ
ꯍꯣꯏ ꯑꯗꯨ ꯑꯩꯅꯗꯤ ꯁꯛ ꯈꯔ ꯊꯤꯔꯗꯦ ꯍꯤꯗꯥꯛ ꯀꯥꯞꯄꯁꯨ ꯈꯔ ꯅꯨꯡꯉꯥꯏꯇꯦꯅ ꯁꯛ ꯐꯖꯔꯗꯤ ꯀꯞꯄ ꯅꯨꯡꯉꯥꯏꯅꯀꯣ꯫
ꯁꯛ ꯊꯤꯕ ꯁꯛ ꯊꯤꯕꯗꯨꯅ ꯀꯥꯞꯄꯗꯣ ꯍꯦꯟꯅ ꯅꯨꯡꯉꯥꯏꯌꯦꯅꯗꯤ ꯍꯥꯏꯕꯅꯦ ꯃꯤꯁꯤꯡꯗꯤ
ꯑꯦꯁ! ꯇꯜꯂꯦ ꯑꯗꯨꯗꯤ
ꯀꯔꯤꯒꯤ ꯇꯟꯕ꯭ꯔꯣ?
ꯑꯁ ꯑꯗꯨꯝ ꯑꯗꯨꯝ ꯇꯜꯂꯦꯅꯦ
ꯇꯟꯕꯤꯒꯅꯨ
ꯎꯝ ꯎꯝ ꯑꯩꯒꯤ ꯑꯩꯈꯣꯏ ꯂꯥꯏꯠꯁꯦ ꯃꯨꯠꯈ꯭ꯔꯒꯗꯧ ꯃꯥꯜꯂꯦ ꯑꯩꯅ ꯈꯟꯕꯗ꯫
ꯑ ꯑꯩꯈꯣꯏꯒꯤ ꯂꯥꯏꯔꯤꯛꯁꯨ ꯑꯗꯨꯝ ꯇꯧꯋꯦ ꯑꯣꯐ ꯑꯣꯟ ꯑꯣꯐ ꯑꯣꯟ ꯑꯗꯨꯝ ꯇꯧꯋꯦꯕ
ꯀꯩꯅꯣ ꯅꯣꯡꯗꯨ ꯀꯠ ꯅꯣꯡꯗꯨ ꯀꯟꯅ ꯈꯣꯡꯂꯤꯕꯀꯣ
ꯑꯣ
ꯅꯣꯏꯗꯤ
ꯑꯩꯈꯣꯏꯒꯤꯗꯤ ꯍꯧꯖꯤꯛꯇꯤ ꯅꯣꯡꯗꯤ ꯆꯨꯗ꯭ꯔꯦꯗ ꯉꯁꯥꯏꯗꯨꯗꯤ ꯌꯥꯝ ꯊꯤꯅ ꯆꯨꯕꯅꯦ
ꯎꯝ ꯑꯩꯈꯣꯏꯔꯣꯝꯗ ꯆꯨꯕ ꯍꯧꯔꯞ ꯆꯠꯂꯣꯑꯣ ꯑꯗꯨꯗꯤ
ꯑꯣ ꯂꯥꯛꯑꯣ ꯑꯗꯨ ꯑꯣꯏꯔꯗꯤ
ꯂꯥꯛꯀꯦ ꯂꯥꯛꯀꯦ ꯀꯣ
ꯍꯣꯏ ꯄꯤꯌꯨꯀꯣ ꯑ ꯂꯀꯦ ꯑ ꯂꯥꯑꯣ ꯂꯥꯑꯣ
ꯀꯩꯅꯣꯗꯨ ꯀꯩꯅꯣꯗꯨ ꯊꯥꯔꯛꯎꯀꯣ ꯐꯣꯠꯇꯣꯗꯨ ꯊꯥꯔꯛꯎꯀꯣ
ꯅꯠꯇꯦ ꯐꯠꯇꯣ ꯅꯠꯇꯦ ꯑꯩꯅ ꯊꯥꯒꯗꯕꯁꯦ ꯐꯣꯠꯇꯣ ꯇꯇꯧ ꯊꯥꯔꯗꯤ ꯅꯪ ꯇꯨꯝꯕ ꯌꯥꯔꯔꯣꯏ ꯑꯗꯨꯝ ꯌꯦꯡꯅꯒꯅꯦꯕ
ꯑꯁ ꯑꯗꯨꯅꯦꯅꯦ ꯅꯨꯡꯉꯥꯏꯕ ꯍꯥꯏꯕꯗꯨ ꯇꯨꯝꯕ ꯅꯨꯡꯉꯥꯏꯕ ꯅꯣꯡ ꯆꯨꯔꯤꯉꯩꯗ ꯆꯞ ꯆꯥꯔꯦꯅꯦ ꯀꯩꯅꯣ
ꯅꯪꯅ ꯑꯗꯨꯝ ꯌꯦꯡꯃꯟꯂꯗꯤ ꯃꯤꯅꯁꯨ ꯌꯦꯡꯅꯤꯡꯉꯥꯏꯒꯤ ꯂꯩꯔꯔꯣꯏꯕ ꯅꯪꯅ ꯑꯗꯨꯝ ꯌꯦꯡꯂꯥꯗꯤ
ꯀꯩꯅꯣ ꯑ ꯀꯨꯏꯔꯕꯣ ꯑꯗꯨꯗ ꯂꯩꯕ ꯅꯠꯇ꯭ꯔꯒ ꯅꯧꯅ ꯂꯥꯛꯄ꯭ꯔꯣ
ꯑ ꯅꯧꯅ ꯂꯛꯄꯅꯦ ꯑꯣꯏꯗ꯭꯭ꯔꯦ
ꯑꯆꯥꯆꯥ ꯑꯗꯨꯗꯤ ꯌꯥꯝ ꯑꯉꯥꯡ ꯑꯣꯏꯔꯝꯅꯤ ꯑꯗꯨꯗꯤ
ꯆꯠꯂꯣꯍꯦ ꯀꯔꯤꯒꯤ ꯑꯃ ꯑꯍꯟ ꯑꯍꯟ ꯑꯣꯏꯈ꯭ꯔꯦ ꯂꯩꯁꯥꯕꯤ ꯑꯔꯤꯕꯤ ꯑꯣꯏ ꯑꯣꯟꯈ꯭ꯔꯦꯕ ꯑ ꯑꯣꯏꯈ꯭ꯔꯦꯕ
ꯑꯦꯔꯟ ꯅꯧꯅ ꯂꯥꯛꯄꯅꯦ ꯅꯧꯅ ꯂꯥꯛꯄꯅꯦ ꯍꯥꯏꯔꯗꯤ ꯑꯩꯗꯤ ꯑꯉꯥꯡ ꯑꯣꯏꯔꯝꯗꯧ ꯃꯥꯜꯂꯦꯗ
ꯑꯉꯥꯡ ꯑꯉꯥꯡ ꯑꯣꯏꯗ꯭ꯔꯦ ꯍꯧꯖꯤꯛꯇꯤ ꯂꯩꯁꯥꯕꯤꯁꯨ ꯐꯈ꯭ꯔꯦ ꯑꯗꯨꯒ ꯑꯔꯤꯕꯤꯁꯨ ꯎꯟ ꯑꯗꯨꯝ
ꯑ ꯑꯔꯤꯕꯤ ꯂꯩꯁꯥ ꯁꯔꯤ ꯑꯣꯏꯈ꯭ꯔꯦ ꯍꯥꯕ꯭ꯔꯣ ꯅꯪꯅ ꯍꯥꯏꯔꯤꯁꯦ
ꯍꯣꯏ ꯁꯔꯤ ꯑꯣꯏꯈ꯭ꯔꯕ ꯌꯥꯗ꯭ꯔꯦ
ꯑꯗꯨꯗꯤ ꯌꯦꯡꯕꯅ ꯆꯨꯝꯅꯤꯡꯕꯣ ꯌꯦꯕꯅ ꯊꯥꯔꯛꯄꯅꯦ ꯆꯨꯝꯅꯦ ꯑꯗꯨꯗꯤ ꯊꯥꯔꯛꯄꯅ ꯆꯨꯝ ꯑꯗꯨꯅꯦ
ꯑꯗꯨꯅꯦ ꯀꯔꯤ ꯑꯗꯨꯅꯦ
ꯑꯗꯨꯅꯦ ꯅꯪ ꯊꯥꯔꯛꯄꯅ ꯊꯥꯔꯛꯄꯅ ꯑꯆꯨꯝ ꯆꯨꯝꯗꯧ ꯃꯥꯜꯂꯦꯕ ꯏꯕꯥꯅꯤ ꯋꯥꯔꯤꯁꯦ
ꯌꯥꯔꯦ ꯌꯥꯔꯦ
ꯃꯤ ꯀꯌꯥꯒꯨꯝꯗꯤ ꯂꯩꯕ꯭ꯔꯣ ꯑꯗꯨꯗ
ꯑꯥ ꯑꯩꯈꯣꯏ ꯑꯩꯈꯣꯏꯒꯤ ꯔꯣꯝꯗ꯭ꯔꯥ
ꯍꯣꯏ
ꯃꯤ ꯃꯉꯥ ꯂꯩꯌꯦ
ꯑꯣ ꯔꯨꯝ ꯔꯨꯝ ꯆꯥꯎ ꯍꯣꯏ
ꯑꯗꯨꯁꯨ ꯐꯖ ꯐꯖ ꯄꯤ ꯉꯥꯛꯇꯅꯦ ꯑꯩꯒꯨꯝꯅ ꯑꯩꯒꯨꯝꯅ ꯐꯖꯩꯕꯥ
ꯆꯥ ꯆꯥ ꯆꯥ ꯆꯥ
ꯑꯩꯒꯤ ꯇꯧꯕꯅꯤꯅ ꯅꯪ ꯅꯪꯗꯣ ꯑꯩꯅ ꯄꯥꯝꯂꯗꯤ ꯏꯁ ꯚꯦꯔꯥ ꯀꯥꯒꯅꯤꯍꯦ
ꯂꯣꯏꯅꯃꯛ ꯍꯧꯖꯤꯛꯁꯨ ꯑꯩ ꯀꯩꯅꯣ ꯂꯩꯔꯤꯗ ꯅꯨꯄꯤ ꯃꯉꯥ ꯂꯩꯔꯤꯔ
ꯋꯥꯎ
ꯅꯨꯄꯤ ꯌꯨꯝ ꯄꯥꯟꯈ꯭ꯔꯕꯥꯅꯦ ꯑꯩꯗꯤ
ꯑꯣ
ꯌꯨꯝ ꯄꯥꯜꯂꯦ ꯑꯁ ꯕꯤꯠ ꯈꯔ ꯃꯥꯡ ꯕꯤꯠ ꯈꯔ ꯃꯥꯡ ꯃꯥꯜꯂꯦꯗ ꯅꯪꯒꯤ ꯑꯗꯨꯗꯤ ꯑꯣ ꯍꯥꯏꯔꯛꯄꯗꯤ
ꯑꯣꯏ ꯌꯨꯝ ꯌꯨꯝ ꯄꯥꯟꯕꯁꯤꯡꯗꯤ ꯇꯂꯦ ꯂꯩꯁꯥꯕꯤꯅꯤꯅ ꯄꯥꯈꯪꯗꯤ ꯄꯥꯝꯃꯤ
ꯎꯝ ꯅꯪꯁꯨ
ꯕꯒꯤ ꯇꯧꯕꯅꯤꯗ
ꯑꯗꯨ ꯃꯉꯥ ꯂꯩꯔꯦ ꯅꯪꯅ ꯇꯔꯨꯛ ꯁꯨꯕ ꯑꯣꯏꯔꯣꯅ
ꯑꯥ ꯇꯜꯂꯦ ꯅꯠꯇꯦ ꯇꯜꯂꯦ ꯀꯅꯥꯅ ꯑꯇꯣꯝꯕꯤ ꯑꯣꯏꯅꯤꯡꯗꯣꯏꯅꯣ
ꯑꯁ ꯑꯇꯣꯝꯕꯤ ꯑꯇꯣꯝꯕꯤ ꯑꯣꯏꯔꯗꯤ ꯂꯨꯅ ꯊꯝꯕꯤꯅꯤꯗꯥ ꯆꯥꯛ ꯏꯟꯁꯥꯡꯁꯨ ꯊꯣꯡꯍꯜꯂꯣꯏ ꯐꯤꯔꯣꯟꯁꯨ ꯁꯨꯍꯜꯂꯣꯏ ꯐꯃꯨꯡꯗ ꯑꯗꯨꯝ ꯇꯨꯝꯍꯜꯂꯒ
ꯑꯍꯟ ꯑ ꯑꯍꯟꯁꯤꯟꯅ ꯑ ꯁꯤꯡꯅ ꯐꯨꯔꯗꯤ ꯀꯃꯥꯏ ꯇꯧꯗꯣꯏꯕ ꯅꯪ ꯌꯦꯡ ꯌꯦꯡꯕ ꯉꯝꯒꯗ꯭ꯔꯣꯅꯦ
ꯁ ꯌꯥꯏ ꯌꯥꯏ
ꯁꯥꯝ ꯀꯥꯕꯣꯏꯔꯗꯤ ꯏꯁ ꯑꯩꯒꯤ ꯁꯝ ꯍꯥꯏꯗꯤ ꯂꯥꯏ ꯀꯤꯍꯦ
ꯑꯗꫭ ꯅꯪꯒꯤꯁꯤꯁꯨ ꯑꯗꯨꯝ ꯌꯥꯕ ꯋꯥꯔꯤꯅꯤ
ꯍꯧꯖꯤꯛꯇꯤ ꯍꯧꯖꯤꯛꯀꯥꯟꯗꯤ ꯌꯥꯗ꯭ꯔꯦ
ꯎꯝ
ꯄꯥꯈꯪꯅꯦꯅ ꯍꯥꯏꯔꯁꯨ ꯑꯗꯨꯝ ꯎꯝ ꯃꯥꯒꯤ ꯅꯨꯄꯤ ꯗꯨꯝ ꯂꯩꯕ ꯂꯩꯕ ꯉꯥꯛꯇꯣꯏꯅꯤꯗ ꯍꯧꯖꯤꯛꯀꯥꯟꯗꯤ ꯑꯗꯨ ꯑꯣꯏꯕꯅꯤꯅ ꯃꯤꯕꯨ ꯊꯥꯖꯕ ꯌꯥꯗꯦ
ꯎꯝ ꯍꯧꯖꯤꯛ ꯍꯧꯖꯤꯛꯁꯨ ꯑꯩꯒꯤ ꯅꯨꯄꯤ ꯃꯉꯥꯗꯨ ꯃꯇꯥꯏꯗ ꯂꯩꯌꯦꯕꯀꯣ ꯑꯩ ꯑꯗꯨꯝ
ꯋꯥꯎ ꯑꯗꯨꯝ ꯇꯧꯕ ꯌꯥꯕ꯭ꯔꯣꯅꯦ
ꯌꯥꯏꯗ ꯐꯩꯗ ꯂꯣꯏꯅ ꯃꯤ ꯐꯥꯝꯅꯦꯗ
ꯂꯥꯁꯇ ꯕ꯭ꯂꯨ ꯕ꯭ꯂꯨꯒ ꯕ꯭ꯂꯦꯛ ꯊꯧꯔꯗꯤ ꯑꯁ ꯂꯣꯏꯔꯦ
ꯑꯗꯨꯗꯗꯤ ꯍꯤꯗꯥꯛ ꯀꯥꯞꯄ ꯂꯥꯛꯑꯦꯗꯅ ꯑꯗꯨꯝ
ꯀꯥꯞꯄꯤꯗ꯭ꯔꯗꯤ ꯀꯃꯥꯏꯅ ꯇꯧꯗꯣꯏꯕ ꯁꯦꯀꯦꯇ꯭ꯔꯤ ꯋꯥꯔꯗ ꯂꯩꯔꯣ ꯑꯗꯨꯗꯤ
ꯍꯣ ꯍꯣꯏ ꯑꯗꯨꯁꯨ ꯌꯥꯏ
ꯅꯪ ꯂꯩꯕꯗꯣ ꯆꯞ ꯆꯥꯒꯅꯤ
ꯎꯝ ꯑꯁ ꯆꯥꯛꯂꯥꯝꯕ ꯍꯧꯔꯦꯕ
ꯅꯪꯒꯤ ꯅꯨꯄꯤꯗꯨꯅ ꯊꯣꯡꯕꯤꯌꯨ